ꯍꯜꯂꯣ ꯍꯜꯂꯣ ꯇꯥꯕ꯭ꯔꯣ ꯇꯥꯔꯦ ꯇꯥꯔꯦ ꯏꯌꯦ ꯑꯩ ꯁꯥꯏꯗꯩ ꯑꯩ ꯀꯣꯜ ꯀꯣꯜ ꯂꯥꯛꯇꯕꯩꯔꯣ ꯄꯥꯏꯗ꯭ꯔꯤꯔꯣ ꯑꯩ ꯑ ꯅꯦꯠ ꯌꯥꯗꯕꯩꯔꯣ
ꯅꯠꯇꯦ ꯑꯩꯗꯨ ꯊꯣꯛꯎꯕꯩ ꯑꯃꯨꯛ
ꯏꯍꯦ ꯏꯍꯦ ꯏꯍꯦ ꯑꯁ ꯄꯨꯡ ꯈꯪꯍꯧꯗꯦꯅ ꯄꯨꯡ ꯃꯥꯄꯟ ꯃꯈꯥꯏ ꯇꯥꯔ ꯂꯩꯔꯝꯃꯤꯕ ꯅꯤꯄꯥꯟ ꯅꯤꯄꯥꯟ ꯃꯈꯥꯏꯔꯣ ꯑꯦ ꯑꯩꯗꯤ ꯃꯄꯟ ꯃꯈꯥꯏ ꯇꯥꯔꯦꯁꯤꯅꯦ ꯑꯩ ꯋꯥꯈꯟꯁꯦ ꯑꯩ ꯀꯩꯅꯣ ꯄꯨꯡ ꯃꯄꯜꯃꯈꯥꯏ ꯇꯥꯔꯦ ꯁꯤꯅꯤ ꯋꯥꯏ ꯁꯅꯥꯅꯤ ꯒꯥ ꯍꯥꯏꯔꯒꯥ ꯅꯪꯍꯧꯔꯔꯣꯏꯗ꯭ꯔꯥ ꯈꯜꯂꯨꯔꯕꯅꯤ
ꯏꯪꯉꯥꯎ ꯉꯥꯎꯁꯤꯟꯅꯔꯗꯅ
ꯅꯤꯄꯥꯥꯟ ꯃꯥꯄꯟ ꯃꯈꯥꯏ ꯇꯥꯔꯗꯤ ꯑꯩꯗꯤ ꯀꯔꯤꯅꯣ ꯈꯜꯂꯤ ꯆꯥꯛꯁꯨ ꯆꯥꯗ꯭ꯔꯤ ꯃꯥꯄꯟ ꯃꯈꯥꯏ ꯇꯥꯔꯗꯤ ꯀꯩꯅꯣ ꯈꯜꯂꯨꯔꯕꯅꯤ
ꯚꯦꯔꯥꯅꯤ ꯃꯤꯠꯁꯤ ꯌꯥꯗ꯭ꯔꯦꯕ ꯅꯨꯡꯗꯥꯡ ꯅꯨꯡꯗꯥꯡ ꯅꯨꯡꯗꯥꯡ ꯅꯨꯡꯗꯥꯡ ꯋꯥꯛꯀꯤꯡ ꯊꯣꯛꯇ꯭ꯔꯣ
ꯊꯣꯛꯇꯦ ꯏꯕꯦꯝꯃ
ꯈꯈꯔꯥ ꯋꯥꯛꯀꯤꯡ ꯆꯠꯂꯨꯅꯦ ꯅꯨꯡꯗꯥꯡ ꯅꯨꯡꯗꯥꯡ
ꯆꯠꯃꯤꯟꯅꯅꯉꯥꯏ ꯃꯤ ꯂꯩꯖꯗꯦ
ꯅꯨꯡꯗꯥꯡ ꯊꯣꯛꯑ ꯅꯨꯡꯗꯥꯡꯗꯣ ꯃꯤ ꯌꯥꯝ ꯆꯠꯂꯦꯕ ꯋꯥꯋꯥꯛꯀꯤꯡ ꯕꯖꯥꯔꯗꯣ
ꯑꯥ
ꯑꯗꯨꯏ ꯃꯤꯅ ꯀꯩꯅꯣ ꯃꯩꯒ ꯉꯥꯜꯂꯦ ꯑꯗꯩꯗꯤ ꯃꯤꯁꯨ ꯌꯥꯝ ꯆꯠ ꯅꯨꯡꯉꯥꯏꯑꯦꯕ ꯍꯛꯆꯤꯛ ꯂꯥꯡꯕ
ꯅꯨꯡꯉꯥꯏꯅꯤꯌꯦ ꯑꯗꯨ ꯑꯗꯨꯋꯥꯏꯗ ꯂꯩꯔꯝꯃꯗꯤꯅꯦ ꯑꯗꯨꯝ ꯊꯣꯛꯄꯗꯣ ꯀꯩꯁꯨ ꯈꯜꯂꯣꯏꯗꯕ
ꯍꯣꯏ ꯂꯥꯛꯈ꯭ꯔꯦꯗ ꯅꯣꯏꯅ ꯑꯃꯨꯛ ꯑꯃꯨꯛ ꯈꯔ ꯍꯧꯖꯤꯛ ꯎꯝ ꯅꯨꯡꯉꯥꯏꯕ꯭ꯔꯥ ꯑꯗꯨꯋꯥꯏꯗ ꯂꯩꯕꯗꯨꯁꯨ
ꯑꯁ ꯈꯪꯗꯦ ꯋꯥ ꯉꯥꯡꯅꯤꯡꯗꯦ ꯑꯗꯨꯅ ꯍꯦꯟꯂꯤꯗ
ꯑꯗꯨꯝ ꯎꯝ ꯅꯪ ꯂꯨꯍꯣꯡꯗꯧ ꯀꯌꯥꯝ ꯋꯥꯠꯂꯤꯒꯦ
ꯑꯩ
ꯑꯥ
ꯑꯩ
ꯑꯥ
ꯑꯩꯁꯦ
ꯍꯣꯏ ꯑꯁ ꯍꯧꯖꯤꯀꯥꯟ ꯂꯨꯍꯣꯡꯕ ꯑꯃꯨꯛ ꯆꯠꯅꯤꯡꯉꯦ
ꯑꯩꯩꯒ ꯅꯪꯒꯁꯦ ꯀꯅꯥꯅ ꯍꯥꯟꯗꯨꯔꯤꯒꯦ
ꯇꯥꯕ꯭ꯔꯣ
ꯍꯥꯎ
ꯑꯦ ꯅꯪꯅ ꯍꯥꯟꯅꯤꯍꯦ ꯑꯩ ꯑꯩꯗꯤ ꯏꯆꯦ ꯀꯥꯟꯊꯣꯛꯇꯨꯢꯅꯦ
ꯉꯥꯡꯕꯤꯗ ꯍꯥꯏꯌꯣ
ꯑꯦ ꯉꯥꯟꯕꯤꯅ ꯍꯥꯟꯗꯣꯔꯥ ꯑꯗꯨ ꯌꯥꯝ ꯆꯠꯅꯤꯡꯉꯦ ꯑꯩ ꯏꯃꯥꯟꯅꯕꯤꯒꯤ ꯂꯨꯍꯣꯡꯕ ꯒꯥꯢꯗꯨ ꯑꯗꯨꯝ ꯆꯠꯅꯤꯡꯉꯦ ꯍꯥꯏꯕ ꯍꯥꯏꯗꯤ ꯁꯨꯝ ꯅꯨꯡꯉꯥꯏꯅꯤꯗꯅ ꯃꯌꯥꯝ ꯆꯠꯃꯤꯟꯅ ꯈꯣꯠꯃꯥꯟꯅ ꯇꯧꯕꯗꯣ
ꯃꯥꯅꯤ ꯆꯨꯝꯃꯤ
ꯀꯦꯊꯥꯔꯒ ꯆꯠꯅꯤꯡꯉꯦꯕ ꯀꯦꯕ ꯐꯪꯗ꯭ꯔꯦꯕ ꯑꯩ ꯃꯥꯏ ꯇꯥꯔꯤꯌꯦ
ꯑꯩ ꯃꯥꯏ ꯇꯥꯔꯤꯌꯦ ꯉꯥꯛꯇꯪ ꯄꯥꯏꯌꯨ
ꯑꯗꯨꯝ ꯄꯥꯏꯕꯤꯒꯦ ꯑꯩꯩꯅ ꯑꯩꯅ ꯍꯣꯏ
ꯊꯕꯛ ꯂꯣꯏꯁꯤꯜꯂꯒ ꯐꯃꯨꯡꯗ
ꯑꯩ ꯑꯗꯨꯝ ꯄꯥꯏꯒꯗꯧꯕꯅꯤ ꯉꯁꯤ ꯐꯔꯦ ꯑꯗꯨꯅ ꯊꯕꯛ ꯋꯥꯠꯂꯤꯕ꯭ꯔꯣ
ꯎꯔꯨꯕꯗꯒꯤ
ꯏꯁꯩ ꯁꯛꯑ ꯂꯩꯍꯧꯇꯥꯥꯕꯅꯤ ꯑꯩꯗꯤ ꯈꯪꯗꯦꯗ ꯋꯥꯏ ꯇꯧꯔꯤꯁꯦ ꯀꯩ ꯇꯧꯗꯣꯏꯅꯣ ꯈꯪꯗꯦ ꯃꯥꯏ ꯇꯥꯔꯤꯔꯣ
ꯍꯜꯂꯣ ꯍꯜꯂꯣ
ꯃꯥꯏ ꯇꯥ ꯂꯣꯏꯔꯕꯣ
ꯂꯣꯏꯔꯦ ꯂꯣꯏꯔꯦ
ꯑꯁ ꯌꯥꯝ ꯊꯨꯏꯅ ꯅꯪ
ꯁꯣ ꯊꯨꯕ
ꯇꯥꯕꯗꯣ ꯌꯥꯝ ꯇꯥꯗꯕ꯭ꯔꯥ ꯑꯩꯗꯤ ꯃꯥꯏ ꯇꯥꯕꯁꯦ ꯍꯦꯛꯇ ꯇꯥꯛꯄꯗ ꯇꯥꯛꯄ ꯑꯩꯗꯤ ꯃꯥꯏ ꯇꯥꯕꯁꯦ ꯇꯥꯛꯄꯗ ꯇꯥꯛꯄ ꯇꯕ ꯉꯧꯔꯛꯑꯗꯤꯅ ꯇꯛꯄꯅꯦ ꯉꯧꯔꯛꯑꯗꯤꯅ ꯇꯥꯛꯄꯅꯦ ꯉꯧꯗꯦ ꯑꯗꯨꯝ ꯃꯨꯁꯤꯂꯦ
ꯆꯝꯐꯨꯠ ꯑꯃꯨꯛ ꯆꯥꯕꯤꯒꯦ ꯑꯗꯨꯗꯤ
ꯑꯁ ꯅꯪ ꯗꯥꯏꯇꯤꯡ ꯐꯅ ꯇꯧꯔꯦ
ꯑꯩꯗꯤ ꯅꯨꯡꯊꯤꯟꯗꯣ ꯃꯦꯒꯤ ꯆꯥꯅꯤꯡꯒꯤꯕꯩ ꯆꯥꯖꯤꯟꯈꯤꯕꯒꯤꯅꯦ ꯆꯥꯛ ꯆꯥꯅꯤꯡꯗ꯭ꯔꯕ ꯑꯗꯣ ꯀꯦꯃꯨꯛ ꯆꯥꯗ꯭ꯔꯗꯤ ꯑꯃꯨꯛꯥ ꯆꯥꯛ ꯂꯥꯝꯃꯛꯇ‌ꯣꯕ ꯑꯗꯨꯒꯤꯅꯦ ꯆꯝꯐꯨꯠꯁꯤ ꯈꯦꯡ ꯆꯥꯁꯤꯟꯒꯦ ꯇꯧꯕ ꯆꯥꯛꯇꯨꯗꯤ ꯑꯃꯨꯛ ꯆꯥꯖꯤꯟꯅꯤꯡꯗ꯭ꯔꯕ ꯑꯗꯨꯏꯅꯤꯅꯦ
ꯆꯝꯐꯨꯠꯅ ꯀꯨ ꯆꯝꯐꯨꯠ
ꯈꯣꯡꯗ꯭ꯔꯨꯝ ꯆꯝꯐꯨꯠ
ꯑꯁ ꯑꯩꯗꯤ ꯇ꯭ꯔꯣꯕꯣꯠ ꯆꯝꯐꯨꯠꯇꯨ ꯌꯥꯝ ꯆꯥꯅꯤꯡꯉꯦ ꯍꯥꯏꯕ
ꯑꯩ ꯇꯣꯔꯣꯕꯣꯠ ꯆꯝꯐꯨꯠꯇꯩꯗꯤ ꯈꯣꯡꯗ꯭ꯔꯨꯝ ꯆꯝꯐꯨꯠꯅ ꯄꯥꯝꯕ ꯍꯦꯜꯂꯦ
ꯑꯥꯁ ꯆꯝꯐꯨꯠꯀꯨꯝꯕ ꯆꯥꯔ ꯆꯝꯊꯣꯡ ꯈꯔ ꯈꯔ ꯆꯥꯔꯗꯤꯀꯣ ꯏꯁꯥꯁꯤ ꯈꯔꯁꯨ ꯐꯗꯣꯏꯅꯤ ꯀꯔꯥꯏ ꯊꯥꯎ ꯃꯨꯛ ꯆꯥ
ꯊꯥꯎ ꯌꯥꯝꯃꯟꯅ ꯆꯥꯕꯩꯅꯦ ꯃꯥꯏꯒꯁꯦ ꯂꯣꯏ ꯀꯥꯍꯠꯂꯦ ꯍꯥꯏꯕ
ꯍꯣꯏ ꯑꯩꯈꯣꯏ ꯎꯨꯝ ꯀꯩꯅꯣ ꯃꯨꯡꯒꯤ ꯑꯩꯈꯣꯏ ꯏꯃꯨꯡꯒꯤ ꯃꯤ ꯃꯈꯩꯁꯤꯅꯅꯦ ꯑꯗꯩ ꯊꯥꯎ ꯍꯥꯏꯗꯤ
ꯄꯠ ꯄꯠ ꯄꯠ ꯄꯠ ꯇꯠꯂꯦ ꯏꯕꯦꯝꯃ
ꯆꯝꯊꯣꯡꯁꯨ ꯊꯥꯎ ꯊꯥꯛꯑ ꯊꯣꯡ
ꯍꯥꯥ
ꯆꯝꯊꯣꯡ ꯊꯣꯡꯕꯗꯣ ꯇꯥꯕ꯭ꯔꯥ ꯆꯝꯊꯣꯡ ꯊꯣꯡꯕꯗꯣ ꯊꯥꯎ ꯊꯥꯎ ꯊꯥꯛꯑ ꯊꯣꯡꯉꯦꯕ ꯑꯩꯈꯣꯏꯗꯤ
ꯑꯦ
ꯆꯝꯊꯣꯡꯁꯨ ꯊꯥꯎ ꯑꯗꯨꯝ ꯊꯥꯛꯑꯒ ꯊꯣꯡꯕꯩꯅꯦ ꯊꯥꯎꯗ ꯆꯥꯕꯗ
ꯅꯩꯅꯦ
ꯕꯦꯔꯥꯅꯤꯅ ꯑꯗꯩ ꯏꯁꯥꯁꯤ ꯌꯥꯗ꯭ꯔꯦ ꯑꯗꯨꯅ ꯅꯣꯏꯈꯠꯄꯅ
ꯔꯨꯔ ꯊꯣ ꯏꯃꯥ
ꯅꯪ ꯐꯃꯨꯡ ꯆꯪꯉꯗꯣꯏꯔꯥ ꯍꯥ
ꯃꯩ ꯃꯨꯠꯈ꯭ꯔꯦ ꯕꯤꯑꯥꯏꯄꯤ ꯂꯥꯏ ꯃꯩ ꯃꯨꯠꯈ꯭ꯔꯦ
ꯑꯁ ꯃꯩ ꯅꯨꯡꯉꯥꯏꯇꯦ ꯅꯣꯏꯁꯨ
ꯅꯨꯡꯉꯥꯏꯇꯦ ꯏꯃꯥ ꯑꯝꯇ ꯊꯥꯜꯂꯤꯒꯦ ꯀꯩꯅꯣ ꯍꯥꯏꯕꯅꯤꯗ ꯉꯁꯤꯒꯤ ꯅꯨꯃꯤꯠꯇ ꯇꯧꯔꯤꯁꯤ ꯃꯩꯁꯦ ꯁꯨꯛ ꯌꯥꯝ ꯈꯠꯂꯤꯕꯥꯏ ꯀꯩꯒꯤꯅꯣ ꯑꯥꯏꯕꯨ ꯆꯥ ꯀ ꯍꯥꯎ ꯑꯧ ꯍ ꯑꯈꯣꯕ ꯕꯥꯑꯥꯏ ꯀꯩꯗꯧꯔꯦ ꯍꯥꯏꯕꯅꯣ
ꯑꯈꯣꯕꯥ ꯔꯥꯏ ꯀꯩꯗꯧꯔꯦ ꯍꯥꯏꯕꯅꯣ ꯑꯥꯁ
ꯈꯪꯗꯦ ꯃꯩ ꯑꯝꯇ ꯀꯥꯞꯄꯣꯂꯥꯎ ꯄꯨꯡꯃꯝ ꯃꯝꯃꯦ ꯌꯥ
ꯏꯉꯥꯎꯇ ꯉꯥꯎꯅ ꯂꯩꯖꯔꯝꯕꯤ ꯑꯩꯁꯦ
ꯍꯧꯖꯤꯛꯁꯤ ꯏꯔꯥꯡ ꯀꯟ ꯇꯧꯔꯤ ꯍꯥꯏꯌꯦ
ꯍꯜꯂꯣ ꯍꯜꯂꯣ
ꯍꯜꯂꯣ ꯍꯜꯂꯣ
ꯑꯩꯈꯣꯏ ꯃꯥꯏ ꯇꯨꯟꯗ ꯇꯧꯔꯝꯅꯤꯅ ꯑꯌꯥꯝ ꯇꯥꯔꯝꯃꯅꯤ
ꯑꯁ ꯈꯔ ꯇꯥꯁꯜꯂꯣ ꯍꯌꯦꯡ ꯈꯔ ꯈꯔ ꯀꯤꯅꯕ ꯀꯥꯁꯨꯂꯟꯗꯧꯕꯅꯦ ꯃꯍꯩ ꯈ ꯒ ꯍꯩꯍꯧꯗꯣꯔꯤꯕꯅꯦ
ꯑꯦꯛꯁꯄꯤꯔꯤꯌꯦꯟꯁ ꯅꯦ ꯃꯣꯏꯁꯨꯅꯦ
ꯑꯍꯥ ꯃꯥꯅꯦ ꯍꯧꯖꯤꯛ ꯏꯔꯥꯡ ꯇꯧꯔꯤ ꯍꯥꯏ ꯏꯔꯥꯡ ꯇꯧ ꯇꯥ ꯇꯧꯋꯦ ꯇꯥꯕ꯭ꯔꯣ
ꯇꯧꯋꯦ ꯍꯥꯏꯌꯦ ꯀꯔꯤ ꯃꯩ ꯊꯥꯏꯌꯦꯅꯒꯥꯡ ꯇꯧꯋꯦ ꯍꯥꯏꯌꯦ ꯑꯗꯨꯕꯨ ꯑꯗꯨꯕꯨ ꯍꯌꯦꯡ ꯀꯥꯡ ꯀꯣꯏ ꯆꯠ ꯌꯥꯔꯣꯏꯗꯣꯏ ꯖꯥꯠꯂ
ꯑꯁ ꯕꯦꯔꯥꯅꯦ ꯑꯗꯨꯁꯨ ꯑꯩꯈꯣꯏꯅ ꯈꯤꯇꯪ ꯂꯥꯡꯉꯝꯗꯥꯏ ꯈꯣꯠꯂꯝꯗꯥꯏ ꯃꯇꯝꯁꯦ ꯗꯨꯝꯇꯧꯋꯦ
ꯑꯗꯨꯝ ꯍꯧꯔꯛꯇ꯭ꯔꯥ ꯑꯗꯨꯝ ꯍꯧꯔꯛꯇ꯭ꯔꯥ
ꯑꯗꯨꯅꯦ ꯀꯔꯤꯝ ꯅꯇ ꯀꯥꯟꯗꯅ ꯑꯦꯛꯖꯥꯝ ꯂꯥꯏꯔꯤꯛ ꯄꯥꯗꯧ ꯃꯇꯝꯗ ꯇꯧꯋꯣꯕ ꯑꯩꯅ ꯍꯥꯏꯗꯤ ꯑꯦꯛꯖꯥꯝꯒꯨꯝꯕ ꯊꯥꯔꯝꯗꯥꯏ ꯃꯇꯝ ꯇꯧꯑꫭꯕ ꯑꯦꯛꯖꯥꯝꯒꯨꯝꯕ ꯊꯥꯔꯝꯗꯥꯏ ꯃꯇꯝ ꯇꯧꯑꫭꯕ ꯏꯔꯥꯡꯗꯣ ꯑꯗꯨꯗꯤ ꯅꯠꯇꯦꯕ ꯀꯣꯏ ꯆꯠꯂꯝꯗꯥꯏ ꯀꯣꯏ ꯆꯠꯂꯝꯗꯥꯏ ꯀꯨꯝꯍꯩ ꯍꯔꯥꯎꯕ ꯑꯃ ꯍꯦꯛ ꯇꯧꯗꯧꯔꯗꯤ ꯑꯗꯨꯝ ꯏꯔꯥꯡ ꯍꯧꯔꯛꯑꯅꯤ ꯀꯔꯤꯅꯣ ꯍꯥꯏꯕ ꯑꯝ ꯐꯪꯗꯔꯦ ꯍꯥꯏꯕ ꯑꯩꯈꯣꯏꯗꯤ
ꯑꯗꯨꯅꯤ ꯍꯥꯏꯁꯤ ꯑꯗꯨꯝ ꯀꯨꯝꯍꯩ ꯃꯇꯝꯗ ꯑꯗꯨꯝ ꯍꯧꯅꯤꯕ ꯉꯥꯎꯕ ꯈꯪꯗꯦ
ꯄꯥꯟꯒꯤ ꯍꯥꯏꯔꯛꯑꯅꯤ ꯂꯥꯡꯍꯧ ꯃꯇꯝ ꯐꯪꯉꯔꯣꯏ
ꯍꯣꯏꯅꯦ ꯑꯗꯨꯁꯨ ꯈꯟꯗ ꯌꯥꯄꯣꯟꯇꯦ ꯅꯠꯇ꯭ꯔꯥ
ꯑꯗꯨꯅꯦ ꯑꯩ ꯁꯤꯒ ꯀꯣꯜ ꯀꯌꯥ ꯁꯨꯔꯦ ꯑꯍꯨꯝ ꯁꯨꯔꯦꯀꯣ ꯑꯅꯤꯗ ꯉꯥꯏꯔꯦ ꯑꯁ ꯅꯨꯡꯉꯥꯏꯈ꯭ꯔꯦꯗ
ꯑꯁ ꯃꯩꯒ ꯃꯨꯠꯈꯤꯕꯒ ꯑꯩꯅ ꯇꯧꯔꯤꯁꯦ ꯌꯥꯝꯅꯅꯦ
ꯊꯕꯛ ꯂꯣꯏꯔꯕꫭ
ꯊꯕꯛꯄꯨꯗꯤ ꯂꯣꯏꯔꯦ
ꯑꯁ ꯑꯩꯈꯣꯏꯒꯤ ꯊꯕꯛ ꯍꯥꯏꯔꯒ ꯑꯩꯈꯣꯏ ꯊꯕꯛꯇꯤ ꯑꯝ ꯂꯣꯏꯗ꯭ꯔꯤ ꯑꯩꯈꯣꯏꯗꯤ ꯀꯣꯟꯒꯤ ꯇꯧꯕꯗꯣ ꯀꯣꯟ ꯐꯦꯡꯉꯤꯑꯦꯕ ꯑꯗꯨꯏ ꯑꯃꯨꯛ ꯀꯣꯟ ꯐꯦꯡꯕꯩ ꯑꯃꯨꯛ ꯊꯣꯛꯈꯤ ꯑꯗꯩ ꯀꯣꯟ ꯐꯦꯡ ꯂꯣꯏꯁꯤꯜꯂꯒ ꯆꯥꯛ ꯑꯃꯨꯛ ꯆꯥꯔꯅꯤ ꯆꯥꯛꯆꯥꯔ ꯀꯣꯟ ꯑꯃꯨꯛ ꯐꯦꯡꯗꯣꯛꯑꯅꯤ ꯑꯗꯨ ꯋꯥꯠꯂꯤꯅꯦꯅ ꯈꯟꯕꯗ ꯄꯨꯡ ꯇꯔꯥꯃꯨꯛꯇꯗꯤ ꯈꯥꯡꯉꯥꯑꯅꯤ
ꯑꯩꯁꯨ ꯐꯣꯟ ꯆꯥꯔꯁꯨ ꯌꯥꯎꯗꯦ ꯋꯥꯅꯤ
ꯐꯣꯟ ꯆꯥꯔꯖ ꯀꯌꯥ ꯌꯥꯎꫪꯤꯅꫭ
ꯐꯤꯞꯇꯤꯒ ꯀꯌꯥ ꯅꫭꯝꯗ ꯉꯥꯏꯔꯦ
ꯍꯥꯥ
ꯐꯤꯐꯇꯤꯒ ꯀꯌꯥꯅꯣꯝꯗ ꯉꯥꯏꯔꯦ ꯃꯩꯁꯨ ꯃꯨꯠ
ꯑꯩ ꯅꯍꯥꯜꯋꯥꯏ ꯆꯥꯥꯁ ꯑꯩ ꯅꯍꯥꯟꯋꯥꯏ ꯆꯥꯔꯖ ꯅꯥꯏꯟꯇꯤꯟ ꯌꯥꯎꯔꯒ ꯌꯥꯝ ꯌꯥꯎꯕꯩ ꯇꯥꯏꯞꯇꯅꯦ ꯑꯩ ꯍꯧꯖꯤꯛꯁꯦ ꯐꯤꯞꯇꯤꯒ ꯊ꯭ꯔꯤ ꯌꯥꯎꯕꯁꯦ ꯐꯨꯜꯅꯤ ꯑꯩꯅꯈꯜꯂꯤꯁꯤ
ꯑꫭꯏꯃ ꯑꯩ ꯁꯤꯛꯁꯇꯤ ꯌꯧꯈꯤꯕꯗꯩ ꯑꯩ ꯀꯂꯥꯞꯁꯤ ꯊꯛ ꯊꯛ ꯊꯛ ꯃꯨꯛ ꯍꯧꯔꯛꯑꯅꯤ
ꯑꯩꯗꯤ ꯐꯤꯐꯇꯤꯒ ꯌꯥꯔꯗꯤ ꯐꯨꯜꯅꯤ ꯑꯩꯅ ꯈꯜꯂꯤꯁꯦ ꯑꯁ ꯑꯩꯠꯇꯤꯟ ꯅꯥꯏꯟꯇꯤꯟ ꯌꯥꯎꯕꯁꯦ ꯅꯣꯔꯃꯦꯜꯅꯦꯕ ꯉꯁꯤꯁꯦ ꯑꯩꯅ ꯏꯟꯁꯥꯡ ꯊꯣꯡꯕꯤꯕ ꯂꯥꯏ ꯍꯥꯎꯗꯧ ꯃꯥꯟꯗ꯭ꯔꯦꯕ ꯃꯑꯣꯡ ꯑꯃ ꯇꯧꯋꯦꯕ ꯍꯥꯎ ꯈꯪꯗꯦ ꯌꯦꯟꯁꯥꯡ ꯌꯦꯟ ꯉꯧꯔꯒ ꯌꯦꯟ ꯔꯥꯏ ꯀꯩꯅꯣꯝꯃ ꯇꯧꯔꯤꯕ ꯃꯤꯁꯛ ꯑꯃ ꯇꯧꯔꯤꯕ
ꯌꯣꯡꯒꯨꯝꯕꯩ ꯋꯥꯔꯤꯅꯤ ꯅꯪꯗꯨꯗꯤ ꯌꯦꯟ ꯉꯧꯔ ꯌꯦꯟ ꯔꯥꯏ ꯀꯩꯅꯣꯝ ꯇꯧꯔꯦ ꯌꯦ
ꯈꯪꯗꯦꯗ ꯑꯩꯁꯤ ꯌꯥꯗ꯭ꯔꯦꯕ ꯑꯩꯁ ꯃꯩꯂꯥꯛ ꯑꯗꯤ ꯍꯔꯥꯎꯑꯣ ꯌꯦ ꯀꯥꯏꯅ
ꯌ‌ꯦ ꯈꯨꯕꯥꯛꯀ ꯈꯨꯔꯒ
ꯑꯩꯈꯣꯏꯗꯤ ꯃꯩꯁꯦ ꯁꯤꯗꯗꯤ ꯃꯩꯁꯦ ꯆꯥꯡ ꯅꯥꯏꯗꯦ ꯇꯧꯔꯤꯕ ꯄꯨꯝꯅꯃꯛꯁꯤ ꯀꯅꯥꯅ ꯊꯣꯛꯍꯟꯕꯅꯣ ꯁꯤ
ꯄꯨꯝꯅꯃꯛꯁꯦ ꯃꯩꯒꯤ ꯗꯤꯄꯥꯔꯠꯃꯦꯟ ꯁꯦꯟꯅꯔꯤ
ꯁꯦꯟꯅꯔꯤꯕ ꯍꯥ
ꯃꯩꯒꯤ ꯗꯤꯄꯥꯔꯠꯃꯦꯟ ꯁꯦꯟꯅꯔꯤꯕ ꯃꯤꯗꯨꯅ
ꯃꯅꯥꯔꯥ
ꯃꯥꯅꯅꯤ ꯊꯣꯛꯍꯜꯂꯤꯕ ꯃꯌꯥꯝꯁꯦ
ꯑꯁ ꯑꯩꯗꯤ ꯑꯗꯨ ꯍꯥꯏꯔ ꯖꯒꯣꯏ ꯑꯃꯨꯛ ꯁꯥꯅꯤꯡꯉꯦ
ꯑꯩꯗꯤꯅ‌ꯦ
ꯖꯒꯣꯏ ꯁꯥꯅꯤꯡꯇ꯭ꯔꯣ ꯎꯝ
ꯖꯒꯣꯏ ꯑꯃ ꯊꯣꯏꯕꯤ ꯖꯒꯣꯏ ꯂꯩꯃ ꯖꯒꯣꯏꯒ ꯑꯗꯒꯤ ꯀꯕꯨꯏ ꯖꯒꯣꯏꯒꯥꯡ ꯁꯥꯕꯤꯗꯣ ꯑꯗꯨꯏꯗꯣ ꯃꯃꯥꯟꯃꯨꯛ ꯑꯩꯈꯣꯏ ꯆ‌ꯦ ꯑꯩꯈꯣꯏ ꯆ‌ꯦ ꯅꯍꯥꯟꯒꯤ ꯂꯥꯏ ꯍꯔꯥꯎꯕꯩꯗꯣ ꯑꯩꯈꯣꯏ ꯆ‌ꯦ ꯃꯆꯟꯅꯨꯄꯤ ꯍ‌ꯣꯏ ꯁꯥꯏꯌꯦꯕ ꯈꯪꯕ꯭ꯔꯥ
ꯑꯥ
ꯃꯣꯏ ꯎꯔꯨꯕꯗꯩꯅꯦ ꯑꯩꯁ‌ꯦ ꯁꯥꯅꯤꯡꯒ‍꯭ꯔꯦꯕ ꯑꯗꯨꯏꯅꯦ ꯃ ꯃꯊꯪ ꯑꯃꯨꯛ ꯖꯒꯣꯏ ꯁꯥꯕꯩ ꯇꯝ ꯍꯧꯔꯛꯀꯥꯟꯗ ꯍꯥꯏꯔꯛꯑꯣ ꯍꯥꯏꯔꯝꯕꯅꯦ ꯑꯩꯗ‌ꯣ
ꯑꯁ ꯑꯗꯨꯅ‌ꯦ ꯑꯩꯗꯤꯅꯦ ꯌꯥꯎꯁꯦ ꯌꯥꯏ ꯑꯩ ꯁꯥꯅꯤꯡꯉꯦ ꯑꯩꯁꯨ ꯄꯩꯁꯥ ꯌꯥꯝ ꯆꯪꯕ꯭ꯔꯕ ꯑꯗꯨ
ꯐ꯭ꯔꯤꯅꯦꯕ ꯑꯗꯨ ꯇꯝꯕꯗꯨ ꯐ꯭ꯔꯤꯅꯦꯕ
ꯑꯣ ꯇꯝꯕꯅ ꯐ꯭ꯔꯤ